ꯆ ꯇꯨ ꯀꯟꯇꯅꯤꯌꯨ
ꯑꯣ ꯑꯣ ꯍꯥꯎꯗꯕꯅꯤ ꯉꯁꯥꯏ ꯎꯝ ꯀꯟꯇꯤꯅ꯭ꯌꯨ ꯇꯨꯒꯤ ꯀꯟꯇꯤꯅ꯭ꯌꯨ ꯊꯥꯈꯕꯅꯦ ꯍꯧꯖꯤꯛ ꯑꯃꯨ ꯍꯥꯎꯔꯕꯅꯤ
ꯁꯤ ꯑꯃꯨꯛ ꯍꯧꯔꯕꯅꯦꯕ ꯑꯣꯀꯦ ꯀꯩꯅꯣ ꯑꯁ ꯍꯧꯖꯤꯛ ꯋꯥꯔꯤ ꯌꯥꯝ ꯐꯖꯔꯝꯈ꯭ꯔꯕꯅꯦꯍꯦ ꯍꯧꯖꯤꯛꯀꯤꯗꯣ ꯍ ꯌꯥꯝ ꯉꯥꯡꯕ ꯉꯥꯡꯗꯕꯒ ꯌꯥꯝ ꯍꯥꯏꯅꯔꯝꯈ꯭ꯔꯕꯅꯤꯍꯦ
ꯍꯣꯏꯅꯦ ꯋꯥ ꯉꯥꯡꯗꯕ ꯃꯤꯗꯤ ꯑꯩꯗꯤ ꯄꯥꯛꯅ ꯋꯥꯔꯤ ꯁꯥꯟꯅꯕ ꯄꯥꯝꯗꯕ ꯍꯥꯏꯗꯤ ꯑꯩꯒꯤ ꯑꯩꯅ ꯁꯣꯝꯅ ꯆꯕꯦꯡ ꯆꯕꯦꯡ ꯉꯥꯡ ꯃꯣꯏꯅ ꯑꯩ ꯑꯩꯗꯧꯅ ꯉꯥꯡꯛꯇ꯭ꯔꯗꯤ ꯑꯩꯁꯨ ꯇꯟꯕ ꯐꯥꯎꯗ꯭ꯔꯥ
ꯑꯗꯨꯅꯦꯕ
ꯎꯝ
ꯑꯗꯣ ꯎꯝ ꯈ꯭ꯋꯥꯏꯗꯒꯤ ꯍꯧꯖꯤꯛꯁꯦ ꯑꯦꯛꯖꯥꯝꯄꯜ ꯎꯝ ꯅꯪ ꯋꯥꯔꯤ ꯁꯥꯕ ꯀꯥꯟꯗ ꯅꯨꯄꯥ ꯃꯌꯥꯝꯁꯨ ꯋꯥꯔꯤ ꯁꯥꯔꯝꯃꯅꯤꯗ꯭ꯔ ꯅꯨꯄꯤꯁꯨ ꯃꯌꯥꯝ ꯁꯥꯔꯝꯃꯅꯤꯗ꯭ꯔꯥ ꯍꯥꯏꯗꯤ ꯃꯤ ꯅꯃꯥꯟꯅꯕ ꯑꯣꯏꯒꯦꯔꯥ ꯑꯃ ꯑꯣꯏꯒꯦꯔꯥ ꯅꯠꯇ꯭ꯔꯥ
ꯍꯣꯏ
ꯑꯗꯣ ꯈ꯭ꯋꯥꯏꯗꯒꯤ ꯅꯪꯅ ꯌꯥꯅꯤꯡꯕ ꯇꯥꯏꯞꯀꯣ ꯄꯨꯟꯕ ꯀꯥꯟꯗ ꯐ꯭ꯔꯦꯟꯁꯛ ꯀꯜꯗ ꯍꯥꯏꯕ ꯇꯥꯔꯦꯅꯦ ꯃꯥꯟꯅꯕꯁꯤꯡꯗ ꯈ꯭ꯋꯥꯏꯗꯒꯤ ꯌꯥꯅꯤꯡꯕ ꯇꯥꯏꯞ ꯃꯦꯟ ꯑꯣꯏꯅ ꯅꯨꯄꯥ ꯍꯥꯏꯔꯁꯤꯅꯦ ꯀꯔꯝꯕ ꯀꯦꯔꯦꯛꯇꯔꯒꯨꯝꯕꯅꯤꯗꯤ ꯈ꯭ꯋꯥꯏꯗꯒꯤ ꯄꯥꯝꯃꯦ
ꯑꯥ
ꯅꯪꯗ ꯃꯛꯇ
ꯈꯪꯅꯤꯦꯗ ꯑꯩꯗꯤ ꯂꯣꯏ ꯄꯥꯝꯃꯦ
ꯑꯦ ꯄꯥꯝꯗꯕ ꯈꯔꯗꯤ ꯂꯩꯔꯝꯅꯤꯗ ꯅꯪꯁ ꯂꯣꯏꯅꯗꯤ ꯍꯥꯏꯅꯨꯗ
ꯅꯪꯅ ꯅ ꯅꯪꯅ ꯄꯥꯝꯕ ꯍꯥꯟꯅ ꯍꯥꯏꯔꯛꯑꯣꯅꯦ
ꯑ ꯑꯩꯅ ꯄꯥꯝꯕꯀꯣ
ꯑꯝ
ꯎꯝ ꯑꯗꯣ ꯑ ꯑꯩꯅ ꯄꯥꯝꯕꯁꯤꯗꯤ ꯃꯤꯁꯦ ꯋꯥ ꯉꯥꯡꯅꯤꯡꯉꯦ ꯍꯥꯏꯁꯤꯅꯦ ꯑꯗꯨꯝ ꯉꯥꯡꯅꯤꯡꯕ ꯑꯃ ꯂꯩꯔꯦ ꯍꯥꯏꯁꯤꯅꯦ ꯀꯣꯛꯇ ꯊꯝꯖꯤꯟꯕ ꯁꯥꯕ ꯆꯥꯇꯣ ꯍꯩꯅꯗꯕꯀꯣ ꯗꯏꯔ ꯁꯇ꯭ꯔꯦ ꯇꯨ ꯗ ꯄꯣꯏꯟ ꯍꯣꯏ ꯆꯨꯝꯃꯦ ꯂꯥꯜꯂꯦ ꯑꯗꯨꯗꯤ ꯀꯩꯁꯨ ꯃꯉ ꯂꯧꯕꯤꯕꯖꯥꯠ ꯅꯠꯇꯦꯕ ꯉꯥꯡꯕ ꯃꯈꯩ ꯆꯨꯝꯃꯣ ꯍꯥꯏꯕ ꯌꯥꯕ ꯅꯠꯇꯦ ꯅꯠꯇ꯭ꯔꯣ
ꯑꯥ
ꯑ ꯉꯥꯡꯄ ꯃꯈꯩ ꯂꯥꯛꯟꯒꯤꯅꯤ ꯍꯥꯏꯕꯁꯨ ꯂꯩꯇꯦꯕ
ꯍꯣꯏꯅꯦ
ꯉꯥꯡꯅꯤꯡꯕ ꯗꯥꯏꯔꯦꯛ ꯉꯥꯡꯕ ꯑꯃ ꯗꯔꯀꯥꯔ ꯑꯣꯏꯌꯦꯕ ꯑꯗꯣ ꯌꯥꯗꯕ ꯄꯣꯠꯇꯨ ꯌꯥꯏꯦ ꯀꯥ ꯍꯦꯟꯅ ꯍꯥꯏꯖꯤꯟꯕꯒꯨꯝꯕ ꯀꯣ ꯌꯥꯕꯗꯨꯅ ꯑꯃꯨꯛ ꯌꯥꯗꯦ ꯀꯥꯏꯅ ꯍꯥꯏꯕ ꯨꯝꯕ ꯑꯗꯨ ꯑꯗꯨꯗꯤ ꯈꯔ ꯇꯥꯏꯞꯇꯣ ꯑꯗꯨꯒꯨꯝꯕ ꯇꯥꯏꯞꯇ ꯈꯔ ꯄꯥꯝꯗꯕ ꯍꯥꯏ ꯍꯥꯏꯔꯦ ꯏꯁꯇ꯭ꯔꯦꯠ ꯑ ꯑꯗꯨꯃꯥꯏꯅ ꯃꯤꯒꯤ ꯇꯥꯏꯞꯁꯦ ꯑꯗꯨꯅ ꯈ꯭ꯋꯥꯏꯗꯒꯤ ꯐꯖꯩ ꯍꯥꯏꯅ ꯈꯜꯂꯦ ꯈꯟꯕꯗ ꯑꯗꯨ ꯅꯪꯗꯤꯦ
ꯑꯩꯅ ꯄꯥꯝꯗꯕ ꯍꯥꯏꯔꯛꯀꯦ ꯑꯩꯅ ꯄꯥꯝꯗꯕ ꯍꯥꯏꯔꯛꯀꯦꯕ
ꯍꯣꯏ ꯍꯥꯏꯔꯣ ꯍꯥꯏꯔꯣ
ꯎꯝ ꯃꯤ ꯑꯃ ꯃꯤ ꯑꯩꯅ ꯋꯥ ꯉꯥꯡꯊꯔꯛꯄꯗ ꯑꯩ ꯆꯨꯝꯒꯦꯔꯥ ꯂꯥꯛꯒꯦꯔꯥ ꯑꯗꯨꯕꯨꯗꯤ ꯈꯪꯗꯦ ꯑꯩꯅ ꯉꯥꯡ ꯇꯧꯔꯛꯄꯗ ꯃꯣꯏꯅꯁꯨ ꯍꯣꯏ ꯍꯣꯏ ꯑꯗꯨꯃꯥꯏꯅ ꯑꯟꯏꯟꯇꯦꯜꯂꯤꯖꯦꯕꯜ ꯂꯔꯛꯄ ꯋꯥꯗꯣ ꯃꯤ ꯑꯇꯩꯅ ꯑꯃꯨꯛ ꯑ ꯀꯩꯅꯣ ꯇꯧꯔꯛꯄꯗꯣ ꯖꯁ ꯇꯧꯔꯛꯄꯒꯨꯝꯕꯗꯣ ꯑꯗꯨ ꯑꯗꯨ ꯑꯩꯅꯤ ꯑꯌꯥꯝ ꯍꯥꯏꯅꯗꯦ ꯑꯗꯨ ꯈ꯭ꯋꯥꯏꯗꯒꯤ ꯄꯥꯝꯗꯕ
ꯃꯤ ꯎꯝ
ꯑꯩꯅ ꯋꯥ ꯉꯥꯡꯄꯗ ꯃꯣꯏꯅ ꯑꯗꯨꯃꯥꯏꯅ ꯇꯧꯔꯗꯤ ꯑꯩꯁꯨ ꯍꯣꯏ ꯏꯀꯥꯏꯅ ꯐꯥꯎ ꯐꯥꯎꯗ꯭ꯔꯥꯅꯦ
ꯍꯅꯦ ꯑꯗꯨꯅꯦꯕ ꯃꯤꯅꯦ ꯍꯥꯏꯕꯁꯦ ꯑꯣꯄꯤꯅꯤꯌꯟ ꯂꯣꯏ ꯂꯩꯔꯨꯅꯦꯕ ꯍꯣꯏ
ꯑꯩꯅ ꯆꯨꯝꯕꯁꯨ ꯁꯞꯄꯣꯔꯠ ꯑꯩꯅ ꯆꯨꯝꯕꯁꯨ ꯑꯩꯒꯤ ꯑꯩꯒꯤ ꯁꯥꯏꯠꯇ ꯂꯩꯌꯨ ꯂꯥꯜꯂꯁꯨ ꯑꯩꯒꯤ ꯁꯥꯏꯠꯇ ꯂꯩꯌꯨ ꯁꯤꯅꯤ ꯑꯩꯅꯤ
ꯑꯠꯆꯥ ꯆꯨꯝꯗꯕ ꯌꯥꯗꯦꯕ
ꯆꯨꯝꯗꯕ ꯌꯥꯗꯦ ꯑꯩꯗꯤ ꯎꯝ ꯆꯨꯝꯗꯕ ꯌꯥꯗꯦ ꯇꯨꯝ ꯗꯔꯤꯀꯥꯎ ꯇꯧꯕ ꯃꯤꯅꯦ ꯑꯩꯅꯦ
ꯑꯆꯥ ꯇꯧꯒ ꯇꯧꯧꯕꯅꯤ ꯇꯧꯒꯦ ꯅꯧꯕꯅꯤ
ꯑꯩꯅ ꯂꯥꯜꯂꯅꯤ ꯈꯪꯗꯦꯀꯣ ꯂꯥꯟꯗ꯭ꯔ ꯗꯤ ꯑꯩꯗꯤ ꯆꯨꯝꯗꯕ ꯐꯥꯎ ꯈꯠꯅꯒꯅꯤ ꯃꯤ ꯈꯠꯅꯕ ꯑꯣꯏꯔꯁꯨ ꯈꯥꯟꯅꯒꯅꯤ
ꯎꯝ ꯍꯝ ꯍꯝ ꯑꯗꯨꯅꯤꯅꯦ ꯅꯨꯄꯤ ꯊꯣꯛꯄꯒ ꯍꯥꯏꯕꯁꯦ
ꯎꯝ ꯃꯤꯅꯦ ꯑꯗꯨ ꯅꯨꯄꯤ ꯊꯣꯛꯄ ꯅꯨꯄꯤ ꯊꯣꯛꯄ ꯍꯥꯏꯁꯦ ꯑꯩꯈꯣꯏꯗ ꯑꯣꯏꯔꯝꯒꯅꯤ
ꯑꯗꯨꯅꯦꯕ ꯅꯨꯄꯤ ꯊꯣꯛꯄ ꯍꯥꯏꯔꯒ ꯍꯥ ꯑꯃꯠꯇ ꯉꯥꯡꯕ ꯉꯝꯗꯕ ꯍꯥꯏꯒꯗ꯭ꯔꯥ ꯅꯨꯄꯤ ꯊꯣꯛꯃꯟꯗ꯭ꯔꯦꯕ ꯑꯗꯨ ꯐꯥꯎꯗꯤ
ꯎꯝ
ꯌꯥꯏ ꯌꯥꯏ ꯑꯗꯣ ꯅꯣꯏ ꯎꯝ ꯍꯧꯖꯤꯛ ꯐꯥꯎꯕ ꯅꯣꯏ ꯑꯗꯨꯝ ꯈꯪꯗꯦ ꯅꯃꯥꯟꯅꯕꯁꯤꯡꯀꯣ ꯍꯧꯖꯤꯛꯀꯥꯟꯗꯤ ꯍꯣꯏ ꯏꯟꯗꯥꯏꯔꯦꯛꯂꯤ ꯍꯥꯏꯕ ꯀꯥꯟꯗ ꯋꯥ ꯌꯥꯝ ꯉꯥꯡꯅꯔꯛꯄꯥꯟꯗ ꯈ꯭ꯋꯥꯏꯗꯒꯤ ꯋꯥꯔꯤ ꯁꯥꯒꯟꯕ ꯇꯣꯄꯤꯛꯁꯦ ꯀꯔꯝꯕ ꯇꯣꯄꯤꯛꯅꯗꯤ ꯑꯣꯏꯒꯜꯂꯦ ꯃꯦꯟ ꯑꯣꯏꯅ ꯅꯨꯄꯥꯁꯤꯡ ꯍꯥꯏꯔꫭꯅꯦ ꯅꯨꯄꯥꯁꯤꯡ ꯅꯨꯄꯥ ꯃꯆꯥꯁꯤꯡ ꯋꯥꯔꯤ ꯁꯥꯟꯅꯕ ꯀꯥꯟꯗꯀꯣ ꯈ꯭ꯋꯥꯏꯗꯒꯤ ꯁꯥꯟꯅꯒꯟꯕ ꯃꯣꯏꯅ ꯍꯪꯒꯟꯕ ꯉꯥꯡꯒꯟꯕ ꯇꯣꯄꯤꯛꯁꯦ ꯀꯔꯝ ꯕꯅ ꯑꯣꯏꯒꯜꯂꯦ
ꯑꯩꯅꯣ ꯑꯗꯨꯗꯤ ꯅꯨꯄꯤꯒꯤ ꯃꯔꯝꯗ ꯅꯃꯥꯟꯅꯕꯤ ꯑꯦꯛꯖꯥꯝꯄꯜ ꯑꯩꯒꯤ ꯏꯃꯥꯟꯅꯕꯤꯁꯤ ꯈꯤꯇꯪ ꯀꯩꯅꯣ ꯇꯧꯔꯦ ꯍꯥꯏꯔꯗꯤ ꯅꯪꯒꯤ ꯅꯃꯥꯟꯅꯕꯤꯗꯣ ꯅꯪꯒꯤ ꯅꯃꯥꯟꯅꯕꯤꯗꯣ ꯑꯗꯨꯝꯅꯦ ꯍꯪꯗꯣꯏꯁꯦ
ꯑꯁ ꯑꯁ ꯑꯇꯣꯞꯄ ꯇꯣꯉꯥꯟꯕ ꯍꯪꯗ꯭ꯔꯕ ꯅꯃꯥꯟꯅꯕꯤꯗꯣ ꯐꯖꯩ ꯅꯝꯕꫪ ꯂꯧꯕꯤꯌꯣ ꯍꯥꯏꯕꯤꯌꯣ ꯈꯪꯅꯒꯦ ꯑꯗꯨ ꯑꯗꯥ ꯍꯥ
ꯎꯝ ꯑꯗꯨꯅꯦ ꯑꯇꯣꯞꯄ ꯀꯩꯁꯨ ꯑꯇꯣꯞꯄ ꯀꯩꯁꯨ ꯉꯥꯏꯍꯥꯛ ꯂꯩꯔꯒ ꯁꯣꯏꯕ ꯌꯥꯗꯦꯀꯣ ꯑꯗꯨ ꯅꯨꯄꯤꯗꯣ ꯁꯣꯏꯕ ꯌꯥꯗꯦ ꯑꯣ ꯑꯗꯣ ꯅꯨꯄꯤꯗꯣ ꯑꯩꯅ ꯌꯨꯝ ꯆꯪꯉ ꯐꯥꯎꯕ ꯂꯥꯎꯔꯝꯗꯣꯏꯅꯤ ꯃꯣꯏꯅ
ꯑꯗꯨ ꯅꯪ ꯌꯥꯗꯤ ꯌꯥꯅꯤꯡꯕ꯭ꯔꯣ ꯑꯗꯨꯗ ꯑꯗꯨ ꯑꯗꯨꯝ ꯌꯥꯗꯤ ꯌꯥꯅꯤꯡꯕ꯭ꯔꯕ
ꯀꯩꯁꯨ ꯀꯥꯏꯗꯦꯗ ꯃꯣꯏꯁꯨ ꯏꯃꯥ ꯃꯣꯏꯒꯤ ꯃꯃꯥꯟꯅꯕꯤꯅꯦ ꯇꯤꯟꯅꯕꯅꯦ ꯈꯜꯂꯒ ꯍꯥꯏꯖꯕ ꯋꯥꯅꯦꯕ
ꯎꯝ ꯍꯝ ꯍꯣꯏꯅꯦ ꯑꯗꯨꯁꯨ ꯍꯥꯏꯗ꯭ꯔꯤ ꯅꯠꯇ꯭ꯔꯣ ꯍꯣꯏꯅꯦ ꯑꯗꯨꯁꯨ ꯈꯔ ꯈꯔ ꯑꯦꯛꯁꯦꯞ ꯇꯧꯕ ꯗꫪꯀꯥꫪ ꯑꯣꯏꯌꯦꯕ ꯎꯝ
ꯃꯤꯅ ꯄꯥꯝꯖꯕ ꯄꯥꯝꯖꯔꯒ ꯍꯪꯕꯤꯌꯨ ꯍꯥꯏꯕꯗꯣ ꯑꯩꯅ ꯑꯁ ꯅꯪꯁꯨ ꯍꯦꯟꯃꯟꯈ꯭ꯔꯦ ꯍꯦ ꯑꯗꯨ ꯑꯗ ꯍꯥꯏꯔꯝꯗꯤ ꯃꯥꯁꯨꯅꯨꯡꯉꯥꯏ ꯅꯨꯡꯉꯥꯏꯔ ꯃꯣꯏꯕ
ꯍꯣꯏ ꯍꯣꯏ
ꯑꯩꯅꯁꯨ ꯅꯉꯣꯟ ꯑꯗꯨꯃꯥꯎ ꯍꯥꯏꯔꯗꯤ ꯅꯪ ꯅꯨꯡꯉꯥꯏꯒꯗ꯭ꯔꯥꯅꯦ
ꯑ ꯑꯁ ꯑꯗꯨꯗꯤ ꯅꯨꯡꯉꯥꯏꯔꯣꯏꯍꯦ ꯑꯗꯨꯅꯦꯕ ꯃꯃꯅꯕꯤ ꯂꯩꯕ ꯀꯥꯏꯁꯦ ꯑꯗꯨꯅꯦ ꯍꯥꯏꯕꯁꯦ ꯎꯝ
ꯅꯪꯅ ꯌꯥꯝꯅ ꯄꯥꯝꯖꯔꯒ ꯍꯥꯏꯕꯤꯌꯨ ꯍꯥꯏꯔꯒ ꯑꯩꯅ ꯑꯁ ꯅꯪꯁꯨ ꯍꯥꯏꯕꯤꯔꯗꯤ ꯃꯥꯁꯨ ꯕꯤꯠꯇꯣ ꯍꯟ ꯍꯟꯊꯒꯅꯦꯕ
ꯍꯣꯏ ꯍꯣꯏ
ꯑꯗꯨꯅ ꯃꯤ ꯃꯤꯒꯤ
ꯃꯥꯅ ꯀꯔꯤ ꯈꯜꯂꯤ ꯃꯥꯅ ꯀꯔꯤ ꯄꯥꯝꯃꯤ ꯍꯥꯏꯕꯁꯨ ꯑꯩꯈꯣꯏꯅ ꯑꯃꯨꯛ ꯈꯪꯗꯣꯛꯑꯒ ꯁꯞꯄꯣꯔꯠ ꯇꯧꯕꯤꯕꯗꯨꯅ ꯍꯦꯟꯅ ꯑꯗꯨꯅꯦ ꯐ꯭ꯔꯦꯟꯁꯤꯞ ꯍꯥꯏꯁꯦ
ꯎꯝ ꯎꯝ ꯅꯪ ꯅꯃꯥꯟꯅꯕꯤ ꯐꯖꯕ ꯅꯩꯕ ꯑꯃ ꯂꯩꯕ ꯀꯥꯟꯗꯗꯤ ꯑꯁ ꯁꯣꯏꯗ꯭ꯔꯤꯅꯦ ꯑꯩꯈꯣꯏꯗꯤ ꯁꯣꯏꯗꯅ ꯁꯞꯄꯣꯔꯠꯇꯤ ꯐꯪꯉꯅꯤꯅꯦ ꯑꯗꯨꯗꯤ ꯊꯥꯖꯕ ꯈꯔ ꯊꯝꯕ ꯌꯥꯔꯦꯅꯦ ꯅꯪꯁꯦ
ꯐꯪꯒꯅꯤ ꯐꯪꯒꯅꯤ ꯑꯩꯗꯤ ꯂꯧ ꯂꯧꯔꯣ ꯁꯤꯗꯅꯤ ꯄꯥꯝꯃꯗꯤ ꯍꯦꯇ ꯀꫭꯏꯌꫭ
ꯑꯗꯨꯃ ꯐꯥꯎꯗꯤ ꯄꯨꯔꯥ ꯌꯥꯅꯤꯡꯔꯦꯍꯦ ꯎꯝ
ꯀꫭꯏꯊꫭꯔꯣ ꯍꯩ ꯑꯣꯏꯊꯔꯣꯇꯅꯤ ꯑꯩꯅ ꯍꯪꯉꯤꯁꯦ ꯑꯗꯣ ꯀꯣꯏ ꯅꯨꯄꯤ ꯑꯅꯤ ꯑꯇꯣꯞꯄ ꯑꯃꯨꯛ ꯀꫭꯏꯔꯦ ꯑꯗꯣ ꯑꯗꯨꯗꯤ ꯌꯥꯗ꯭ꯔꯦꯍꯦ ꯑꯩꯉꯣꯟꯗꯗꯤ
ꯑꯥ
ꯄꯤꯔꯒ ꯃꯤꯗꯨꯅ ꯅꯨꯄꯤ ꯑꯣꯏꯒꯦꯔ ꯅꯨꯄꯥ ꯑꯣꯏꯒꯦꯔ ꯑꯇꯣꯞꯄ ꯀꫭꯏꯔꯗꯤ
ꯑꯣ ꯍꯣꯏꯅꯦ ꯑꯇꯣꯞꯄ ꯑꯃꯨꯛꯀ ꯆꯨꯝꯃꯦ ꯆꯨꯝꯃꯦ ꯑꯗꯨꯕꯨꯗꯤ ꯒ꯭ꯌꯥꯟ ꯇꯔꯦ ꯅꯪꯒꯤ ꯋꯥꯔꯤꯁꯤ
ꯅꯪꯅ ꯁꯦꯝꯕꯤꯕ ꯅꯨꯄꯤꯗꯣ ꯅꯨꯄꯥꯗꯣ ꯁꯨꯃꯥꯏꯅ ꯇꯧꯔꯦꯅꯦ ꯁꯨꯃꯥꯏꯅ ꯇꯧꯔꯦꯅꯦ ꯑꯩꯉꯣꯟꯗ ꯑꯃꯨꯛ ꯇꯥꯏꯅꯔꯗꯤ ꯑꯩꯗꯤ ꯑꯣ ꯑꯩꯗꯤ ꯑꯣ ꯗꯁꯥ ꯇꯥꯔꯦ
ꯑꯆꯥ ꯑꯗꯨꯃꯣꯏꯗꯤ ꯐꯖꯅ ꯌꯥꯅꯤꯡꯈ꯭ꯔꯦ ꯒ꯭ꯌꯥꯟ ꯇꯥꯔꯦ ꯑꯗꯨꯕꯨꯗꯤ
ꯑꯣ
ꯑꯗ ꯎꯝ ꯃꯃꯥꯟꯅꯕꯤ ꯑꯣꯏꯕ ꯑꯗꯨ ꯑꯇꯥ ꯍꯧꯖꯤꯛ ꯈꯪꯅꯕꯒꯤꯅ ꯑꯃꯨꯛ ꯐꯔꯦꯕꯀꯣ ꯈꯪꯅꯕ ꯃꯤꯁꯤꯡ ꯑꯃꯨꯛ ꯋꯥ ꯑꯃ ꯑꯣꯏꯔꯦꯕ ꯑꯗꯣ ꯁꯨꯡꯀꯪ ꯈꯪꯅꯗꯕ ꯑꯃꯁꯨ ꯎꯅꯗ꯭ꯔꯤꯕ ꯃꯤ ꯂꯩꯗꯅ ꯍꯧꯖꯤꯛ ꯎꯝ ꯑꯗꯨꯒꯨꯝꯕ ꯔꯦꯟꯗꯝ ꯑꯣꯏꯕ ꯃꯤꯁꯤꯗꯗꯤ ꯀꯗꯥꯏ ꯀꯔꯝꯕ ꯀꯔꯝꯕ ꯇꯥꯏꯞꯅꯣ ꯈꯣ ꯈ꯭ꯋꯥꯏꯗꯒꯤ ꯍꯩꯅꯗꯦ ꯍꯧꯖꯤꯛ ꯑꯩꯈꯣꯏꯅ ꯍꯧꯖꯤꯛ ꯏꯕꯥꯟꯁꯤ ꯋꯥꯔꯤ ꯁꯥꯔꯤꯗꯨ ꯇꯥꯏꯞꯁꯦ ꯍꯥꯏꯕꯗꯤ ꯁꯨꯝ ꯎꯅꯗꯣꯏꯕ ꯄꯨꯔꯥ ꯚꯔꯆꯨꯋꯦꯜꯅꯦꯕ ꯍꯥꯏꯗꯤ ꯑꯁꯤꯒꯨꯝꯕ ꯇꯥꯏꯞꯁꯦ ꯈ꯭ꯋꯥꯏꯗꯒꯤ ꯍꯩꯅꯗꯕ ꯇꯥꯏꯁꯦ ꯀꯃꯥꯏ ꯑꯣꯏ ꯀꯔꯝꯕ ꯇꯥꯏꯞꯅ ꯈ꯭ꯋꯥꯏꯗꯒꯤ ꯍꯩꯅꯗꯦ
ꯎꯝ ꯈꯥꯎ ꯍꯔ ꯑꯗꯣ ꯑꯩꯗꯤ ꯁꯨꯃꯥꯏꯅ ꯀꯩꯅꯣ ꯇꯧꯔꯛꯇꯕꯅꯦ ꯑꯩꯗꯤ ꯔꯦꯟꯗꯝ ꯑꯣꯏꯒꯦꯔꯥ ꯀꯔꯤ ꯑꯣꯏꯒꯦꯔꯥ ꯃꯣꯏꯅ ꯐꯖꯅ ꯋꯥꯔꯤ ꯁꯥꯟꯅ ꯁꯅꯁꯦꯅꯣ ꯈꯠꯂꯒ ꯑꯗꯨꯃꯥꯏꯅ ꯍꯥꯏꯔꯗꯤ ꯑꯩꯗꯤ ꯌꯥꯗ ꯌꯥꯏ ꯑꯗꯣ ꯎ ꯔꯦꯟꯗꯝ ꯔꯦꯟꯗꯝꯁꯨ ꯑꯣꯏꯔꯦ ꯑꯗꯨꯒ ꯂꯥꯛꯅꯕ ꯈꯣꯠꯄ ꯇꯧꯕꯗꯨꯗꯤ ꯅꯪꯒꯤ ꯃꯤꯡ ꯀꯔꯤꯅꯣ ꯍꯥꯡꯉꯒ ꯑꯩꯗꯤ ꯃꯤꯅꯦ ꯑꯗꯨꯃꯥꯏꯅ ꯈꯨꯝꯃꯛꯄꯗꯨꯅꯤ ꯑꯦ ꯁꯨꯝ ꯄꯥꯝ ꯄꯥꯝꯅꯤꯍꯦ
ꯑꯆꯥ ꯑ ꯈꯨꯝꯃꯗꯤ ꯐꯖ ꯐꯖꯅ ꯈꯨꯝꯃꯨ ꯍꯥꯏꯕꯅꯦꯕ ꯔꯦꯟꯗꯝ ꯑꯣꯏꯔꯁꯨ
ꯎꯝ ꯃꯦꯟꯗꯝ ꯑꯣꯏꯔꯁꯨ ꯑꯩ ꯁꯤꯅꯦ ꯑꯗꯨꯅꯦ ꯑ ꯃꯥꯒꯤ ꯐ ꯃꯥꯒꯤ ꯃꯥꯒꯤ ꯗꯤꯇꯦꯜ ꯀꯩꯅꯣꯗꯣ ꯃꯔꯝꯗꯣ ꯐꯖꯅ ꯍꯥꯏꯔꯝꯃꯣ ꯑꯗꯨ ꯑꯣꯏꯔꯗꯤ ꯔꯦꯟꯗꯝ ꯑꯣꯏꯔꯁꯨ ꯑꯩꯈꯣꯏꯁꯨ ꯋꯥꯔ
ꯅꯨꯡꯁꯤ ꯅꯨꯡꯁꯤꯅ ꯋꯥꯍꯟꯕꯤꯒꯦ ꯁꯤꯅꯦꯕ ꯑꯗꯨ ꯅ ꯇꯕꯤꯗ ꯔꯦꯟꯗꯝ ꯑꯣꯏꯔꯒ ꯑꯗꯨ ꯑꯗꯥ ꯑꯗꯨ ꯑꯗꯥ ꯌꯥꯝ ꯆꯌꯦꯠꯅꯕꯒꯨꯝꯕ ꯇꯧꯕꯗꯣ ꯑꯩꯗꯤ ꯌꯥꯝ ꯄꯥꯝꯃꯦ ꯃꯥ ꯂ꯭ꯂꯣꯒ ꯄꯗꯤ
ꯕ꯭ꯂꯣꯛ ꯌꯥꯝ ꯄꯤꯕꯒꯗꯤ ꯌꯥꯎꯈ꯭ꯔꯕ
ꯑꯁ ꯌꯥꯝ ꯌꯥꯎꯈ꯭ꯔꯦꯍꯦ ꯀꯨꯟ ꯀꯨꯟꯊ꯭ꯔꯥꯃꯨꯛ ꯍꯦꯜꯂꯝꯃꯅꯤ
ꯎꯝꯍꯝ ꯌꯥꯝ ꯍꯦꯟꯖꯤꯜꯂꯛꯄꯒꯤꯔꯣꯕ
ꯍꯣꯏ ꯌꯥꯝꯅ ꯍꯦꯟꯖꯤꯜꯂꯛꯄꯗꯣ
ꯑꯣ ꯍꯝ ꯑꯗ ꯍꯧꯖꯤꯛ ꯍꯧꯖꯤꯛ ꯍꯧꯖꯤꯛ ꯑꯩꯅ ꯍꯪꯉꯤ ꯐꯥꯎꯗꯤ ꯍꯦꯟꯗꯤ ꯍꯦꯟꯖꯕ ꯍꯧꯔꯕ꯭ꯔꯣ ꯍꯧꯖꯤꯛꯁꯦ ꯀꯔꯝꯕ ꯀꯔꯝꯕ ꯑꯥꯎꯠ ꯑꯣꯐ ꯇꯦꯟ ꯀꯣ ꯇꯦꯟ ꯃꯅꯨꯡꯗ ꯔꯦꯇꯤꯡ ꯄꯤ ꯄꯤꯔꯦ ꯍꯦꯟꯖꯤꯟꯕꯁꯦ ꯀꯌꯥꯃꯨꯛ ꯆꯥꯡꯗ ꯍꯦꯟꯖꯤꯟꯕ ꯍꯧꯈ꯭ꯔꯦ
ꯑꯗꯨꯕꯨꯔꯣ
ꯑ ꯍꯧꯖꯤꯦ ꯍꯧꯖꯤ ꯑꯩꯁꯨ ꯔꯦꯟꯗꯝꯅꯤꯗꯅ ꯕ꯭ꯂꯣꯛ ꯄꯤꯕ ꯃꯔꯛꯇ ꯌꯥꯎꯔꯛꯄꯁꯨ ꯌꯥꯏꯑꯕꯀꯣ ꯑꯗꯣ ꯍꯧꯖꯤꯛꯁꯦ ꯌꯥꯗꯕ ꯄꯥꯔꯠꯁꯦ ꯀꯔꯝꯕ ꯆꯥꯡ ꯐꯥꯎꯗꯤ ꯌꯥꯗꯕ ꯍꯧꯔꯦ ꯍꯟꯗ꯭ꯔꯦꯠꯇ ꯍꯥꯏꯔꯤꯁꯤꯅꯦ
ꯑꯗꯨꯝ ꯌꯥꯏꯅ ꯑꯩ ꯑꯗꯣ ꯎꯝ ꯄ ꯅꯕꯒꯤꯔꯦ ꯇꯤꯟ ꯂꯩꯇ꯭ꯔꯤ
ꯑ ꯍꯧꯖꯤꯛ ꯕ꯭ꯂꯣꯛ ꯄꯤꯅꯤꯡꯉꯥꯏꯒꯤ ꯔꯤꯇꯤꯡꯗꯤ ꯄꯤꯅꯤꯡꯉꯥꯏ ꯂꯩꯇ꯭ꯔꯤꯕ ꯍꯧꯖꯤꯛ
ꯍꯣꯏ ꯂ ꯏꯗꯦ
ꯑꯠꯆꯥ ꯑꯗꯨꯗꯤ ꯀꯣꯏꯁꯟ ꯌꯥꯝ ꯍꯪꯕ ꯌꯥꯔꯤꯅꯦ ꯑꯗꯨꯗꯤ
ꯍꯪꯕ ꯌꯥꯏ ꯍꯣꯏ ꯍꯪꯕꯅꯦ
ꯌꯥ ꯑꯗꯣ ꯅꯪꯁꯨ ꯍꯪꯍꯧꯑꯣꯗꯅ ꯈꯔ ꯈꯨꯝꯕꯒ ꯉꯥꯎꯒꯗꯧꯕ ꯃꯑꯣꯡ ꯈꯔ ꯂꯩꯗꯅ
ꯑꯗꯨ ꯑꯃꯨꯛ ꯀꯣꯏꯁꯟꯗꯨꯅꯦ ꯑꯩꯅ꯭ ꯍꯩꯗꯔꯤꯁꯦ ꯈꯪꯉ ꯋꯥ
ꯆꯥꯛꯈꯨꯝꯕꯗꯤ ꯍꯩꯕ ꯍꯪꯕꯗꯤ ꯍꯩꯇꯕꯀꯣ
ꯑꯥ ꯅꯣꯏꯅ ꯅꯣꯏꯅ ꯍꯪꯅꯤꯡꯕ ꯑꯗꯨꯝ ꯍꯪꯉꯛꯑꯣ ꯀꯨꯝꯕꯤꯈꯩꯗꯤ ꯑꯩꯅ ꯑꯃꯨꯛ ꯍꯪꯉꯨꯔꯒ ꯑꯩꯅ ꯑꯃꯨꯛ ꯀꯣꯛ ꯉꯥꯎꯁꯜꯂꯛꯄꯗꯨꯣ ꯂꯥꯁ
ꯑꯆꯥ ꯑꯆꯥ
ꯗ ꯑꯩꯅ ꯑꯃꯨꯛ ꯀꯣꯛ ꯉꯥꯎꯁꯜꯂꯛꯄꯤꯗꯨꯅꯦ ꯑꯩꯗꯤ
ꯎꯝ ꯍꯝ ꯑꯗꯨ ꯐꯔꯦꯅꯦ ꯍꯧꯖꯤꯛꯁꯦ ꯑꯦꯛꯖꯥꯝꯄꯜꯗ ꯃꯁꯛ ꯃꯌꯥꯝ ꯈꯪꯗꯕ ꯐꯔꯁ ꯎꯕꯀꯣ ꯃꯥꯁꯦ ꯑꯗꯣ ꯃꯥꯁ ꯐꯗꯤ ꯐꯖꯔꯦꯕ ꯑꯗꯣ ꯉꯥꯎꯁꯨ ꯉꯥꯎꯈ꯭ꯔꯦꯕ ꯑꯗꯣ ꯃꯥꯕꯨ ꯏꯝꯄ꯭ꯔꯦꯁ ꯇꯧꯒꯦ ꯍꯥꯏꯔꯗꯤ ꯀꯔꯝꯕ ꯀꯦꯔꯦꯛꯇꯔ ꯄꯨꯥꯎꯕ ꯗꯔꯀꯥꯔ ꯑꯣꯏ ꯅꯨꯄꯥ ꯑꯃ ꯑꯣꯏꯅ ꯀꯔꯝꯕ ꯇꯥꯏꯞ ꯑꯣꯏꯔꯗꯤ ꯅꯣꯏꯅ ꯄꯥꯝꯒꯅꯤ
ꯎꯝ ꯋꯥꯉꯥꯡ ꯁꯉꯥꯡꯗ ꯋꯥꯉꯥꯡ ꯁꯉꯥꯡ ꯐꯖꯔꯣ ꯂꯤꯆꯠ ꯋꯥꯉꯥꯡ ꯁꯉꯥꯡ ꯐꯤ ꯆꯔꯦꯠ ꯆꯥꯖꯦꯠ ꯐꯤ ꯐꯤꯖꯦꯠ ꯑꯗꯨꯒ ꯏꯝꯄ꯭ꯔꯦꯁ ꯇꯧꯒꯦ ꯈꯣꯠꯂꯗꯤ ꯋꯥ ꯉꯥꯡꯕ ꯋꯥ ꯉꯥꯡꯕ ꯍꯥꯏꯒꯗꯕ
ꯑꯗꯣ ꯋꯥ ꯉꯥꯡꯕ ꯍꯩꯕ ꯍꯥꯏꯕꯁꯦ ꯂꯩꯗꯅ ꯀꯔꯝꯕ ꯇꯥꯏꯞꯇꯔꯣꯕ ꯑꯦꯛꯖꯥꯝꯄꯜ ꯍꯥꯏꯗꯤ ꯁꯖꯦꯁꯟꯗꯣ ꯄꯤꯊꯔꯑꯣ ꯍꯥꯏꯕꯅꯤꯗ ꯀꯔꯝꯕ ꯃꯑꯣꯡꯅꯣ ꯋꯥ ꯉꯥꯡꯕ ꯍꯩꯕ ꯍꯥꯏꯕꯁꯦ ꯎꯝ
ꯑꯦꯛꯖꯥꯝꯄꯜ ꯎꯝ ꯏꯆꯟ ꯍꯥꯏꯔꯤꯁꯤꯅꯤ ꯏꯆꯟ ꯅꯪꯕꯒꯗ ꯎ ꯃꯤ ꯀꯩ ꯀꯧꯒꯦ ꯈꯣꯠꯂꯒꯪ